ꯑ
ꯑ
ꯁꯔ
ꯍꯣꯏ ꯁꯔꯦ ꯃꯗꯤꯔ
ꯀ ꯃꯈꯀꯣꯟ ꯀꯣꯟꯅ ꯀꯨꯝꯍꯩꯁꯤꯅ
ꯑ ꯁꯥꯔꯦ ꯁꯥꯔꯦ ꯑ
ꯀꯣꯟꯅ ꯇꯝꯅ ꯈꯨꯝꯃꯛꯄ ꯍꯥꯏꯇꯥꯔꯦ ꯅꯦꯠꯋꯥꯛꯅꯔꯛꯑꯗꯤ ꯈꯪꯗꯦ
ꯎꯝ ꯅꯅꯦ ꯀꯔꯤ ꯀꯔꯤ ꯀꯟꯇ꯭ꯔꯤꯔ ꯀꯔꯤ ꯀꯔꯤ ꯀꯟꯇ꯭ꯔꯤꯅꯣ
ꯕ꯭ꯔꯥꯖꯤꯜꯒ ꯅꯣꯔꯋꯦꯒ
ꯑꯣ ꯕ꯭ꯔꯥꯖꯤꯜꯒ ꯇꯣꯔꯋꯦ ꯑꯣ ꯄꯨꯡ ꯀꯌꯥꯔꯣ ꯕꯣꯔꯣꯛ ꯃꯈꯥꯏ ꯑꯁ ꯂꯔꯦ
ꯐꯔꯛ ꯌꯥꯝ ꯇꯥꯕ ꯇꯥꯏꯃꯤꯡ ꯇꯨꯝꯊꯕ ꯇꯥꯏꯃꯤꯡꯅꯤ
ꯍꯣꯏ ꯑꯧ ꯌꯥꯝ ꯊꯦꯡꯉꯤ
ꯍꯧꯖꯤꯛ ꯇꯨꯝꯊꯣꯛꯎ꯭ꯔꯣ ꯍꯣꯔꯦꯟ ꯌꯦꯡꯒꯦ ꯍꯥꯏꯗꯤ
ꯑꯍꯨꯝ ꯃꯈꯥꯏ ꯑꯣꯏꯕ ꯌꯥꯕ ꯕ꯭ꯔꯥꯖꯤꯜ ꯍꯥꯏꯕꯀꯣ ꯕ꯭ꯔꯥꯖꯤꯜ ꯕ꯭ꯔꯥꯖꯤꯜ ꯆ
ꯍꯌꯦꯡꯗꯤ ꯃꯦꯠꯁ ꯑꯗꯨ ꯂꯩꯕꯅꯦꯕ ꯍ ꯭ꯔꯥꯖꯤꯜꯒꯤꯅꯦ ꯃꯥꯔꯕ ꯀꯪꯒꯨ
ꯑ ꯅꯦꯃꯔ ꯕ꯭ꯔꯥꯖꯤꯜꯗꯣ ꯐ꯭ꯔꯥꯟꯁ ꯑꯣ ꯑꯣ ꯍ ꯍꯣꯏ ꯆꯨꯝꯃꯦ ꯐ꯭ꯔꯥꯟꯁ ꯍꯥꯏꯅ ꯑꯦꯝꯕꯥꯄꯦ ꯁꯣ ꯃ ꯑꯥꯏꯐ
ꯕꯥꯄꯤꯗꯤ ꯉꯔꯥꯡ ꯂꯣꯏꯈ꯭ꯔꯦꯅ ꯉꯔꯥꯡ ꯃꯣꯏ ꯀꯥꯈ꯭ꯔꯦ
ꯑ
ꯑꯗꯨꯒ ꯍꯌꯦꯡ ꯃꯣꯔꯅꯤꯡꯡ ꯍꯣꯔꯦꯟ ꯇꯨꯌꯦꯜꯞ ꯊꯥꯔꯇꯤꯗ ꯕ꯭ꯔꯥꯖꯤꯜꯒꯤ ꯂꯩꯔꯦꯀꯣ ꯑꯗꯨꯒ ꯀꯩꯅꯣꯗꯅ ꯑꯌꯨꯛꯀꯤ ꯇꯤꯗ ꯑꯃꯁꯨ ꯂꯩꯕꯅꯦ ꯇꯨ ꯊꯥꯔꯇꯤꯅ ꯀꯩꯅꯣꯒꯤ ꯀꯃ ꯑꯃꯗꯨꯀꯅꯥꯅ ꯀꯣꯅꯤ
ꯌꯦꯤꯡ ꯈꯪꯗꯦ ꯐꯔꯛ ꯌꯥꯝ ꯇꯥꯏ
ꯀꯅꯥꯅ ꯀꯕ ꯇꯃ ꯑꯗꯨ ꯇꯥꯏꯌꯦ
ꯎꯝ ꯇꯥꯏ
ꯔꯁꯥꯗ ꯇꯧꯕꯗꯣ ꯀꯩꯗꯨꯝ ꯌꯦꯡ ꯌꯥꯔꯒꯦ ꯎꯝ ꯏꯁꯥꯗ ꯇꯧꯕ ꯂꯣꯏ ꯌꯥꯔꯦꯀꯣ ꯑꯗꯒꯤ ꯑ ꯎꯃꯥꯡꯗ ꯀꯩꯅꯣꯗ ꯇꯧꯕꯗꯣ
ꯃꯃꯥꯡ ꯀꯩꯅꯣꯗ ꯀꯩꯅꯣꯗ ꯍꯧꯋꯦꯁ ꯌꯨꯋꯦ ꯏ ꯍ ꯌꯨꯋꯦ ꯏ ꯃꯅꯥ ꯌꯣꯛꯋꯏ ꯑꯗꯥꯏꯗꯅꯤ ꯌꯣꯛꯋꯦ ꯏꯔꯣ
ꯑ ꯇ ꯑ ꯑꯗꯨꯍꯥꯗ
ꯎꯝ ꯎꯝ
ꯏ ꯀꯇꯔꯗ
ꯑ ꯎꯝ ꯀ ꯊꯔꯅꯦꯍ
ꯀꯇꯔꯗ ꯇꯧꯕꯗꯨꯕꯨꯗꯤ ꯑꯦꯁꯤꯌꯥꯅꯦꯅ ꯄ꯭ꯔꯣꯕ꯭ꯂꯦꯝ ꯂꯩ
ꯎꯝ ꯍꯣꯏ ꯅꯪ ꯆ ꯆꯥꯔꯕ ꯁꯛꯁꯥꯔꯔꯕꯣ
ꯑꯗꯣ ꯁꯛ ꯌꯥꯝ ꯇꯥꯏꯁꯦ ꯇꯥꯏꯝ ꯖꯣꯟꯁꯦ ꯑꯩꯈꯣꯏꯒ ꯑꯃꯦꯔꯤꯀꯥꯗ ꯌꯥꯝ ꯑꯣꯟꯅꯕꯅꯦ ꯃꯊꯪ ꯆꯩ ꯃꯊꯪꯒꯤ ꯀꯩꯅꯣꯒꯤꯗꯤ ꯇꯨ ꯊꯥꯎꯖꯟ ꯌꯥ ꯇꯥꯔꯦ ꯆꯥꯔꯦ
ꯑꯣ ꯃꯊꯪ ꯃꯊꯪ ꯈꯪꯗꯦ ꯑꯩ ꯇꯌꯦ ꯇꯌꯦ
ꯑ ꯃꯊꯪꯗꯤ ꯀꯩꯅꯣ ꯇꯥꯕꯅꯦ ꯃꯣꯔꯣꯛ ꯃꯔꯣ ꯀꯒ ꯄꯒꯒ
ꯑꯁ ꯑꯗꯨꯁꯨ ꯑꯗꯨ ꯗꯈ꯭ꯔꯗꯤ ꯑ
ꯌꯨꯔꯣꯞꯇ ꯇꯥꯕꯅꯤꯅ ꯌꯥꯅꯤ ꯌꯦꯡꯕ ꯑꯗꯨꯝ
ꯎꯝ ꯃ ꯀꯒ ꯄꯨꯠꯀ
ꯄꯣꯔꯇꯨꯒꯥꯜ ꯃꯣꯔꯣꯒꯁꯦ ꯅꯛꯅꯕ ꯂꯩꯕꯥꯛꯅꯦꯕ ꯅꯥꯏꯕꯔ ꯀꯟꯇ꯭ꯔꯤꯅꯦꯕ
ꯎꯝ ꯎꯝ
ꯍꯟꯗꯛꯅ ꯂꯥꯁ ꯂꯣꯏꯔꯅꯤꯅ ꯀꯩꯅꯣ ꯑꯣꯏꯗꯦꯥ ꯔꯣꯅꯥꯜꯗꯣꯒ ꯃꯦꯁꯤꯒꯗꯤ ꯍꯟꯗꯛꯅ ꯂꯣꯏꯔꯦꯅꯦ
ꯔꯣꯅꯥꯜꯗꯣꯗꯤ ꯂꯣꯕꯥ ꯃꯥꯂꯦ
ꯅꯦꯃꯥꯔꯕꯨꯗꯤ ꯅꯦꯃꯥꯔꯕꯨꯗꯤ ꯑꯗꯨꯝ ꯈꯔ ꯁꯥꯟꯅꯈꯤꯅꯤ ꯃꯥ ꯑꯉꯥꯡꯕꯗꯅ ꯃꯥꯗꯤ
ꯎꯝ ꯎꯝ
ꯔꯣꯅꯥꯜꯗꯣ ꯑꯣꯏ ꯐꯣꯔꯇꯤ ꯋꯥꯟ ꯌꯧꯔꯦ ꯑꯗꯒꯤ ꯃꯦꯁꯤꯁꯨ ꯃꯦꯁꯤꯅ ꯊꯥꯔꯇꯤ ꯅꯥꯏꯟꯂꯥ ꯑꯗꯨꯃꯥꯏꯅ ꯂꯩꯔꯕꯅꯦ
ꯑ
ꯅꯣꯏ ꯉꯁꯥꯏ ꯀꯌꯥꯝ ꯀꯨꯏ ꯂꯩꯦꯔ ꯆꯠꯂꯦ
ꯏꯁ ꯃꯣꯃꯨꯒꯥꯟꯗ ꯆꯠꯂꯦ
ꯃꯣꯏ ꯁꯟꯗꯧ ꯊꯣꯂꯛꯇꯦ
ꯍ ꯎꯝ ꯑꯩ ꯍꯟꯅ ꯆꯠꯂꯦ ꯍꯥꯟꯅ ꯍꯟꯅ ꯆꯠꯂꯀꯥꯟꯗ ꯃꯤꯗ ꯂꯥꯛꯑꯦ ꯃꯣꯏ
ꯑꯣ ꯅꯪꯅ ꯅꯪ ꯆꯥꯛ ꯊꯣꯡꯕ ꯊꯦꯡꯉꯦ ꯅꯪ ꯆꯠꯂ
ꯑꯩꯅ ꯅꯠꯇꯗꯤ ꯃꯄꯥꯟ ꯊꯣꯛꯣꯡꯅꯤꯡꯃꯟꯕ ꯑꯗꯨꯝ ꯆꯠ ꯆꯠꯄꯁꯨ ꯌꯥꯗꯦꯗ ꯈꯣꯡꯅ ꯆꯕꯁꯨ ꯀꯥꯏꯗꯦꯕ ꯅꯛ ꯅꯛꯄꯅꯤꯅꯥ
ꯎꯝ
ꯅꯈꯄꯅꯦ ꯅꯈꯥꯏꯗꯦ
ꯉꯥꯡꯕꯁꯦ ꯑꯩꯅ ꯉꯥꯡꯕ ꯂꯣꯏꯔꯒ ꯉꯥꯏꯍꯥꯛ ꯉꯥꯏ ꯉꯥꯏꯍꯥꯛ ꯉꯥꯏꯍꯥꯛ ꯂꯩꯔ ꯉꯥꯡꯉꯤ
ꯍꯨꯝ
ꯅꯦꯠꯋꯥꯛꯅ ꯃꯥꯜꯂꯦ
ꯍꯣꯏ ꯑꯣꯏꯔꯝꯒꯅꯤ ꯀꯩꯁꯁꯥꯏꯕ
ꯕꯣ ꯍꯥ
ꯑꯩ ꯀꯔꯟ ꯑꯦꯐꯤꯌꯔꯁ ꯀꯩ ꯁꯪꯁ
ꯀꯔꯤꯅꯦ ꯐꯔꯁ ꯑꯩꯁꯨ ꯄꯥꯒꯦ ꯇꯧꯔꯝꯕꯅꯤ꯫ ꯀꯔꯦꯟ ꯑꯦꯐꯤꯌꯔꯁꯦ ꯀꯨꯏꯔꯦ ꯄꯥꯗꯕ ꯀꯥꯎꯔꯦ
ꯎꯝ ꯌꯥꯝꯃꯟꯕꯒꯤ ꯀꯔꯅ ꯕꯤꯠꯁꯦ ꯑꯁ ꯕꯤꯠ ꯌꯥꯎꯗꯦ ꯑꯩꯁꯨ
ꯍ ꯦꯂꯤꯖꯃꯤꯅ ꯇꯧꯗꯣꯏꯁꯤ ꯖꯅꯋꯥꯔꯤꯗꯩ ꯄꯥꯛꯀꯗꯣꯏꯅꯤ ꯇꯧꯔꯤ ꯊꯥ ꯇꯔꯦꯠ ꯅꯤꯄꯥꯗꯣꯏꯁꯦ
ꯇꯣꯡꯅꯤꯡꯈ꯭ꯔꯦ
ꯇꯝꯅꯤꯡꯉꯦ
ꯎꯝ
ꯀꯔꯤꯅꯦ ꯑꯄꯔꯗꯣ
ꯀꯩꯅꯣ ꯌꯥꯝ ꯗꯤꯐ ꯀꯩꯅꯣ ꯑꯣꯏꯅ ꯗ ꯑꯩꯈꯣꯏꯒꯤ ꯏꯝꯄꯣꯔꯇꯦꯟ ꯑꯣꯏꯕꯗꯨ ꯄꯕ ꯄꯥꯝꯃꯤ
ꯎꯝ
ꯉꯁꯥꯏ ꯅꯪꯅ ꯊꯥꯔꯛꯄ ꯚꯤꯗꯤꯑꯣꯗꯣ
ꯑꯣ
ꯑꯣ ꯀꯩꯅꯣꯒꯤꯗꯣ ꯑꯗꯨꯒꯤꯗꯣ ꯑꯩ ꯊꯦꯡꯅꯩꯌꯦꯕ ꯐꯦꯁꯕꯨꯛꯇ ꯑꯗꯨꯗꯣ ꯀꯩꯅꯣꯔꯕ ꯀꯨꯀꯤꯅ ꯅꯥꯒꯥꯒꯤ ꯃꯩ ꯊꯥꯏꯔꯥ ꯅꯠꯇ꯭ꯔꯒ ꯑꯩꯅ ꯇꯥꯕꯗꯤ ꯃꯣꯏ ꯑꯗꯨ ꯍꯥꯏꯗꯤ ꯀꯨꯀꯤ ꯃꯁꯦꯜ ꯇꯧꯅꯕꯅꯤ ꯍꯥꯏ ꯆꯨꯝꯕꯔꯥ ꯈꯪꯗꯦ ꯂꯥꯟꯕ꯭ꯔꯥ ꯃꯣꯏ ꯂꯥꯟꯅ ꯄꯥꯎ ꯁꯟꯗꯣꯛꯏꯔꯣ ꯑꯗꯨ ꯈꯪꯗꯦ꯫
ꯑꯇꯩꯒꯤ ꯋꯥ ꯉꯥꯡꯁꯤ ꯑꯁꯤꯒꯤ ꯉꯥꯡꯂꯔꯣꯏꯁꯤ
ꯎꯝ
ꯑꯩ ꯉꯁꯤꯁꯦ
ꯎꯝ
ꯁꯥ ꯉꯥꯗ ꯊꯣꯡꯉꯦ ꯁꯟꯁꯥ ꯃꯣꯔꯅꯤꯡꯒꯤ ꯆꯥꯏ ꯑꯗꯨ ꯑꯁ ꯄꯨꯝꯒꯦ ꯇꯧꯋꯦ ꯌꯥꯝ ꯆꯥꯗꯦ
ꯀꯔꯤꯒꯤ ꯑꯁ ꯁꯥꯒ꯭ꯔ ꯀꯥꯟꯖꯤꯗ ꯑꯌꯨꯛꯀꯤ ꯏꯟꯖꯥꯡꯗꯣ
ꯆꯥꯛ ꯂꯥꯝꯃꯦ ꯍꯧꯖꯤꯛ
ꯁꯥꯏ ꯑꯌꯨꯛ ꯑꯗꯨ ꯆꯥꯕꯕꯨ ꯌꯥꯕ꯭ꯔꯣ
ꯌꯥꯝ
ꯏꯟꯖꯥꯡꯅꯣ ꯑꯌꯨꯛꯀꯤ
ꯌꯥꯝ ꯆꯥꯗꯦꯗ ꯀꯥꯡꯁꯣꯏꯅꯤ ꯑꯗꯨꯒ ꯑꯝ ꯊꯥꯡꯖꯤꯡ ꯑꯃꯦꯠꯄꯁꯨ ꯇꯧ ꯊꯥꯡꯖꯤꯡ ꯑꯃꯦꯠꯄꯁꯨ ꯃꯣꯔꯅꯤꯡꯒꯤ ꯆꯥꯏ ꯁꯥ ꯑꯩꯁꯦ ꯃꯣꯔꯅꯤꯡ ꯑꯁꯨꯨꯝꯃꯥꯏꯅ ꯆꯥꯕꯁꯦ ꯄꯨꯝꯗ꯭ꯔꯁꯨ ꯆꯥꯕ ꯅꯨꯡꯉꯥꯏꯇꯦ
ꯄꯨꯝꯗ꯭ꯔꯁꯨ ꯆꯥꯕ ꯄꯦꯟꯗꯦ ꯁꯋꯥꯏꯌꯦꯠ ꯑꯍꯍ ꯑꯝ ꯑꯩ ꯍꯥ